ꯑ ꯑ ꯅꯨꯡꯉꯥꯏꯥꯏꯔꯤꯕꯣ
ꯅꯨꯡꯉꯥꯏꯔꯤꯦ ꯅꯪꯗꯤ
ꯑꯉꯌꯦꯦꯁ
ꯀꯩꯗꯧꯕ ꯂꯩꯒꯦ
ꯑꯣ ꯁꯨꯝ ꯂꯩꯌꯦꯦ
ꯑꯣ
ꯇꯦ
ꯀꯣꯂꯦꯖ ꯀꯩꯀꯥ ꯀꯥꯕ ꯂꯣꯏꯔꯕꯣ ꯅꯪꯗꯤ
ꯀꯥꯔꯦ
ꯀ ꯀꯔꯥꯏꯁꯤꯃꯦꯁꯔꯅꯣ
ꯐꯣꯔ ꯁꯦꯝꯦꯝ
ꯑꯣ ꯑꯣ ꯑꯩꯁꯦ ꯑꯩ ꯑꯩꯗꯤ ꯁꯤꯦꯡꯁꯦ ꯑꯩꯗꯤ
ꯑ ꯁꯥꯔ ꯀꯩꯗꯧꯔꯤꯅꯣ
ꯊꯝꯅꯥꯒꯥ ꯂꯩꯌꯦ ꯍꯧꯖꯤꯛꯇꯤ
ꯑꯣ
ꯆꯤꯡꯗ ꯂꯩꯕ꯭ꯔꯥ ꯇꯝꯄꯥꯛꯇ ꯂꯩꯕ꯭ꯔꯥ ꯍꯧꯖꯤꯛꯀꯥꯟꯗꯤ
ꯆꯤꯀꯥꯟ ꯇꯝꯄꯥꯛꯇ ꯂꯩꯍꯦ
ꯑꯣ
ꯎꯝ ꯅꯪꯗꯤ
ꯇꯝꯄꯥꯛꯇ ꯂꯩꯌꯦ ꯑꯩꯁꯨ
ꯑꯣꯥ
ꯍ꯭ꯔꯦꯟꯗ ꯂꯩꯕ꯭ꯔ ꯍꯣꯖꯤꯛꯅ ꯂꯩꯕ ꯗꯤꯖꯥꯏꯟ ꯅꯪꯗꯦ
ꯑꯥ ꯈꯣꯏ ꯏꯃꯥꯇꯣꯟꯗ ꯈꯣꯏꯗꯂꯩꯌꯦ ꯅꯪꯪꯗꯤ ꯀꯅꯥ ꯀꯅꯥꯔꯒ ꯑꫭ ꯑꯣ ꯍꯣꯁꯇꯦꯜꯗ ꯍꯥꯏꯕ
ꯑꯣ ꯍꯧꯖꯤꯛ ꯂꯩꯌꯦ ꯍꯧꯖꯤꯛꯀꯤ
ꯑꯣ
ꯉꯁꯤꯗꯤ ꯀꯔꯤ ꯏꯟꯁꯥꯡ ꯆꯥꯗꯣꯏꯅꯣ ꯅꯨꯡꯗꯥꯡꯗ
ꯈꯪꯗ꯭ꯔꯤꯗ
ꯑ
ꯑꯣ ꯑꯌꯨꯛꯇꯤ ꯀꯔꯤ ꯃꯊꯦꯜ ꯆꯥꯕ꯭ꯔꯣ
ꯑꯩꯈꯣꯏ ꯉꯁꯤ ꯀꯣꯕꯤꯒ ꯑꯂꯨ ꯆꯥꯏꯌꯦ
ꯑꫭ
ꯅꯈꯣꯏꯗꯤ
ꯍ ꯊꯔꯣꯏ ꯆꯥꯏ
ꯑꯣ ꯍꯥꯎꯅꯤꯌꯦ ꯀꯨꯏꯔꯦ ꯆꯥꯕ ꯐꯪꯗꯕ
ꯑꯣ
ꯍꯣꯁꯇꯦꯜꯗ ꯂꯩꯕꯅꯤꯅ ꯁꯤꯒꯨꯝꯕꯗꯣ ꯄꯤꯈꯤꯗꯦꯕ
ꯑꯣ ꯅꯣꯏ ꯊꯣꯡꯉꯒ ꯆꯥꯕ ꯌꯥꯗꯕ꯭ꯔꯣ ꯅꯣꯏ ꯅꯊꯟꯗꯥ
ꯊꯣꯡꯅ ꯆꯥꯕ ꯌꯥꯗꯦ ꯍꯣꯏ
ꯑꯣ ꯑꯗꯨꯗꯤ ꯆꯥꯅꯤꯡꯕ ꯆꯥꯕ ꯐꯪꯉꯝꯃꯣꯏꯅꯦ
ꯆꯥꯅꯤꯡꯕ ꯆꯥꯕ ꯐꯪꯗꯦ ꯃꯈꯣꯏꯅ ꯄꯤꯕꯗ ꯑꯗꯨꯝ ꯆꯥꯏꯌꯦ
ꯎꯝ ꯅꯣꯏ ꯎꯝ ꯅꯃꯅꯕꯤ ꯑꯩꯈꯣꯏꯒ ꯂꯩꯕ ꯅꯠꯇ꯭ꯔꯣ
ꯍꯣꯏ ꯃꯈꯣꯏꯁꯨ ꯂꯩꯌꯦ
ꯑꯣ ꯎꯝ ꯍꯁꯇꯗꯥꯏꯔꯤ ꯏꯔꯝꯅ ꯌꯥꯝꯔꯝ
ꯑꯩ ꯑꯗꯨꯝ ꯃꯔꯨꯞꯇꯤ ꯌꯥꯝꯃꯤꯗ ꯍꯣꯁꯇꯦꯜ ꯂꯩꯕꯅꯤꯅꯀꯣ ꯂꯣꯏ ꯃꯕꯨꯛ ꯄꯨꯜꯂꯦꯕ
ꯍꯣꯏ ꯅꯨꯡꯉꯥꯏꯕꯅꯦ ꯑꯗꯨꯃꯥꯏꯅ ꯄꯨꯂꯞ ꯄꯨꯜꯂꯒ ꯑꯃꯨꯛꯀ ꯂꯩꯕ ꯀꫭ
ꯅꯨꯡꯗꯤ ꯅꯨꯡꯉꯥꯏ ꯑꯗꯨ ꯑꯣꯏꯔꯁꯨ ꯑꯁ ꯁꯥꯎꯅꯤꯡꯕ ꯃꯇꯝꯁꯨ ꯂꯩꯑꯦ ꯔꯨꯁ ꯀ꯭ꯔꯤꯀꯥꯗꯣ
ꯑꯗꯨꯃꯥꯏꯅ ꯇꯧꯔꯤꯅꯦ ꯍꯣꯁꯇꯦꯜ ꯂꯩꯔꯅꯦ
ꯎꯝ
ꯍꯁꯇꯦꯜ ꯍꯣꯁꯇꯦꯜ ꯂꯩ ꯁꯤ ꯑꯩ ꯃꯤꯁ ꯇꯧꯋꯤꯗ ꯅꯍꯥꯟꯅ ꯑꯩꯈꯣꯏꯁꯨ ꯄꯥꯏꯕꯤꯗ ꯏꯂꯚꯦꯟ ꯇꯨꯌꯦꯜꯞꯇ ꯍꯧꯖꯤꯛ ꯅꯪꯅ ꯍꯣꯁꯇꯦꯜꯗ ꯂꯩꯔꯤꯁꯦ ꯀꯩ ꯇꯝꯕꯅꫭ ꯥ ꯇ ꯍꯥꯏꯅꯤ ꯆ ꯆ ꯑ ꯑꯣꯠꯇ ꯑꯣ ꯑꯦꯔꯤ ꯊꯝ ꯍꯝ ꯍꯝ ꯑꯁꯤ ꯄ꯭ꯔꯦꯛꯇꯤꯀꯜ ꯆꯠꯂꯦ
ꯑꯣ
ꯑꯦꯛꯖꯥꯝ ꯑꯣꯏꯔ ꯑꯃꯒ ꯄ꯭ꯔꯦꯛꯇꯤꯀꯦꯜ ꯂꯩꯕꯀꯣ ꯉꯁꯤꯒ ꯍꯌꯦꯡ
ꯍꯧꯖꯤꯛꯀꯥꯟꯗꯤ ꯀꯣꯂꯦꯖꯀꯤ ꯁꯨꯇꯤ ꯌꯥꯝ ꯄꯤꯅꯩ ꯑꯩꯅ
ꯎꯝ ꯑꯪ ꯅꯪ
ꯅꯪꯗꯤ ꯐꯨꯠꯕꯣꯜ ꯌꯦꯡꯗꯕ꯭ꯔꯣ ꯆꯤꯆꯦ
ꯅꯤ ꯌꯦꯦꯗ ꯑꯗꯨꯝ ꯃꯔꯨꯞꯀ ꯂꯩꯔꯒ ꯑꯃꯨꯛꯀ ꯄꯨꯂꯞ ꯌꯦꯡꯃꯤꯟꯅꯔꯅꯦꯦ ꯅꯨꯡꯉꯥꯏꯕꯀꯣ ꯑꯣꯄꯣꯅꯤꯟꯒ ꯀꯩꯅꯣ ꯂꯩꯔꯒꯒ ꯌꯦꯡꯉꯗꯤ ꯅꯨꯡꯉꯥꯏꯕ ꯅꯠꯇ꯭ꯔꯗꯤ ꯑꯁ ꯌꯦꯡꯅꯤꯡꯗꯦꯕ ꯏꯊꯟꯗꯕ ꯏꯃ ꯈꯛꯇꯪ ꯌꯦꯡꯕꯗꯣ ꯅꯨꯡꯉꯥꯏꯇꯕ ꯑꯗꯨꯅꯦ
ꯕꯤꯠ ꯂꯩꯇꯕꯅꯦ ꯑꯃꯅꯤ ꯈꯣꯠꯇꯗꯤ
ꯑ ꯑꯗꯨꯅꯦ
ꯑꯩꯈꯣꯏꯗꯤ ꯈꯪꯅ ꯃꯤ ꯌꯥꯝꯅ ꯑꯗꯨꯝ ꯄꯨꯂꯞ ꯌꯦꯡꯃꯤꯟꯅꯩ
ꯑꯣ ꯅꯨꯡꯉꯥꯏꯔꯝꯃꯤꯅꯦ
ꯎꯝ ꯅꯨꯡꯗꯤ ꯅꯨꯡꯉꯥꯏꯔꯦ ꯑꯗꯨꯣꯁꯨ ꯂꯥꯎꯕ ꯌꯥꯗꯕꯅꯤꯅ
ꯌꯥ ꯅꯪ ꯄ ꯆꯅꯤ ꯏꯠꯇꯔꯦꯅꯤꯁꯨꯣ ꯍꯔꯤ ꯏ ꯑꯦ ꯪ ꯑ ꯍꯤꯟꯅꯦ ꯃꯣꯣꯔꯦꯁꯥꯏ ꯑ ꯑ ꯎꯝꯖꯥ ꯄꯣꯁꯗꯤꯂꯗ ꯑꯩ ꯇꯣ ꯏꯗ ꯀ ꯑꯣꯖꯥ ꯑꯣꯏ ꯀ ꯍꯣꯁꯇꯦꯜꯗ ꯂꯩꯕꯁꯦ ꯄꯨꯡ ꯀꯌꯥꯗ ꯇꯨꯝꯕ꯭ꯔꯅꯣꯏ ꯃꯅꯣꯔꯃ ꯍꯣꯏ ꯍꯪ ꯍꯦ ꯁꯏ ꯑꯩ ꯍꯥꯏꯅ ꯑꯣ ꯇꯝꯕ ꯃꯇꯝꯗꯤ ꯄꯤꯗꯦꯀꯣ ꯃꯁꯥ ꯃꯁꯥꯕꯤ ꯈꯨꯁꯤꯅꯤ ꯀ
ꯇꯧꯗꯔꯤꯒ ꯍꯥꯏꯗꯤ ꯅꯨꯡ ꯇꯥꯡꯗꯤ ꯃꯈꯣꯏ ꯆꯦꯛꯀꯤꯡ ꯂꯥꯛꯇꯣꯏꯅꯣ ꯍꯥꯏꯗꯤ ꯄꯨꯡ ꯁꯤꯛꯁꯇ ꯑꯩꯈꯣꯏꯗꯤ ꯐꯣꯟ ꯆꯨꯝꯃꯤ ꯇꯧꯋꯦꯕ ꯐꯣꯟ ꯁꯤꯛꯁ ꯁꯤꯛꯁꯇ ꯁꯝꯃꯤꯠ ꯇꯧꯔꯒ ꯑꯦꯂꯚꯦꯟ ꯊꯥꯔꯇꯤꯗ ꯑꯃꯨꯛꯀ ꯄꯤꯊꯣꯛꯄ ꯃꯈꯣꯏꯗꯣ ꯑꯗꯣ ꯑꯦꯂꯚꯦꯟ ꯊꯥꯔꯇꯤꯗ ꯄꯤꯊꯣꯛꯄꯅꯤꯅ ꯑꯩꯈꯣꯏꯁꯨ ꯐꯣꯟ ꯄꯥꯏꯅꯤꯡꯕꯗꯣ ꯑꯗꯨꯒꯤ ꯐꯣꯟ ꯄꯥꯏꯔꯗꯤ ꯄꯨꯡ ꯑꯅꯤ ꯑꯍꯨꯝꯗꯨꯝ ꯌꯥꯎꯔꯦ ꯑꯗꯨꯒ ꯄꯨꯡ ꯁꯤꯛꯁꯇ ꯍꯧꯈꯔꯒ ꯑꯃꯨꯛꯀ ꯄꯨꯣꯀꯣ ꯀꯨꯝꯒꯅꯤ ꯀ꯭ꯔꯤꯀꯥ ꯇꯧꯒꯅꯤ
ꯌꯥꯔꯣꯏ ꯍꯩ ꯍꯩꯇꯦ ꯍꯩ ꯇꯇ ꯍꯩꯇꯦ ꯁ ꯍꯥꯏꯗꯣ ꯑꯩ ꯁ ꯄꯨꯡ ꯑꯃ ꯑꯅꯤꯗ ꯇꯨꯝꯃꯒ ꯑꯃꯨꯛꯀ ꯁꯤꯛꯁꯇ ꯍꯧꯒꯠꯕꯁꯦ ꯌꯥꯝ ꯋꯥꯔꯕꯅꯦ
ꯍ ꯋꯥꯏꯑꯦ ꯑꯗꯨꯒ ꯀ꯭ꯂꯥꯁ ꯆꯠꯂꯦ ꯑꯃꯨꯛꯀ ꯑꯁ ꯃꯤꯛꯁꯦ ꯄꯥꯛ ꯄꯥꯛ ꯁꯥꯒꯠꯂꯒ ꯆꯥꯛꯅꯤꯅ ꯈ ꯆꯠ ꯑꯗꯨꯒ ꯃꯈꯣꯏ ꯂꯩꯆꯔ ꯇꯧꯁꯨ ꯄꯨ ꯀꯣꯟꯁꯦꯟꯇ꯭ꯔꯦꯠ ꯇꯧꯕ ꯉꯝꯗ꯭ꯔꯦ ꯌꯥꯝ ꯋꯥꯔꯂꯛꯑꯦ ꯑꯗꯨꯒ ꯅꯨꯡꯊꯤꯟꯜꯗ ꯇꯨꯝꯃꯦ ꯑꯗꯨ ꯂꯣꯏꯔꯦ
ꯑꯣ ꯅꯨꯡꯊꯤꯤꯟꯗ ꯇꯨꯝꯕ ꯐꯪꯕ꯭ꯔꯣ
ꯑꯣ ꯅꯨꯡꯊꯤꯟꯗꯤ ꯇꯣꯡꯕ ꯐꯩ ꯍꯥꯏꯗꯤ ꯑꯩꯈꯣꯏꯒꯤ ꯗ꯭ꯌꯨꯇꯤꯩ ꯀꯩꯀꯥ ꯆꯥꯛ ꯌꯦꯟꯁꯥꯡ ꯁꯦꯝꯕ ꯂꯣꯏꯕ ꯆꯦꯡ ꯈꯥꯞꯄ ꯀꯩꯀꯥ ꯂꯣꯏꯔꯗꯤꯀꯣ ꯑꯗꯨꯝ ꯍꯜꯂꯛꯑꯒ ꯑꯗꯨꯝ ꯇꯨꯝꯕ ꯌꯥꯏ
ꯑꯣ ꯅꯪ ꯃꯥꯦ ꯍꯣꯁꯇꯥꯦꯜꯒꯤꯁꯦ ꯃꯤ ꯀꯌꯥꯒꯨꯝꯕ ꯂꯩꯕ꯭ꯔꯣ
ꯍꯧꯖꯤꯛ ꯑꯩꯈꯣꯏ ꯅꯨꯄꯤꯒꯤꯗꯤ ꯀꯨꯟ ꯍꯦꯜꯂꯦ
ꯎ ꯍ ꯍꯝ
ꯑꯩꯈꯣꯏꯗꯤ ꯌꯨꯝ ꯂꯩꯕꯅ ꯅꯨꯡꯉꯥꯅꯕꯅꯦ
ꯎꯝ ꯍꯣꯏ ꯅꯨꯡꯉꯥꯏꯦ ꯅꯨꯡꯉꯥꯏ ꯍꯥꯏꯇꯥꯔꯦ
ꯀ ꯃꯤꯦꯟ ꯇꯥꯗꯔ
ꯎꯝ
ꯆꯤꯆꯦ ꯌꯦꯟꯁꯥꯡ ꯌꯦꯟꯁꯥꯡ ꯊꯣꯡꯕ꯭ꯔꯣ
ꯍꯣꯏ ꯍꯣꯡꯣꯡꯗꯅꯦ
ꯎ ꯅꯨꯡꯉꯥꯏꯔ ꯃꯣꯏꯅ ꯆꯥꯛ ꯌꯦꯟꯁꯥꯡꯁꯨ ꯊꯣꯡꯗꯦꯦ
ꯑ ꯅꯨꯡꯉ
ꯅꯪꯗꯤ ꯄꯨꯡ ꯀꯌꯥ ꯀꯌꯥ ꯇꯨꯝꯒꯦ ꯏꯆꯦ
ꯇꯥꯏꯃꯤꯡ ꯂꯩꯇꯦꯗ ꯑꯗꯨꯝ ꯇꯨꯝꯅꯤꯡꯉꯒ ꯍꯥꯟꯅ ꯇꯨꯝꯕꯪ ꯅꯥꯏꯟ ꯑꯦꯠ ꯑꯩꯠ ꯊꯥꯔꯇꯤ ꯑꯗꯨꯋꯥꯏꯗ ꯆꯥꯛ ꯆꯥꯔꯅꯤ ꯑꯗꯨꯒ ꯏꯂꯚꯦꯟ ꯇꯨꯋꯦꯜꯐ ꯑꯅꯝꯕꯗ ꯑꯅꯝꯕ ꯏꯂꯚꯦꯟ ꯇꯨꯋꯦꯜꯐꯇ ꯇꯧꯅꯩ
ꯑꯗꯨ ꯑꯩꯈꯣꯏ ꯐꯣꯟ ꯄꯤꯊꯣꯛꯄ ꯃꯇꯝꯗ ꯅꯪ ꯇꯨꯝꯃꯦꯩ ꯑꯗꯣ ꯑꯩꯈꯣꯏꯗꯤ ꯀꯟꯅ ꯕꯤꯗꯤꯑꯣ ꯌꯦꯡꯕ ꯍꯧꯔꯅꯤ ꯑꯗꯨꯝ ꯇꯪꯒꯗꯤ
ꯎꯝ ꯇꯨꯝ ꯄ ꯑꯃꯥꯡꯅꯤ ꯑꯣ ꯋꯥꯔꯤꯁꯦ ꯑꯗꯨꯝ ꯃꯤꯀꯞ ꯊꯣꯛꯑꯒ ꯐꯣꯟ ꯌꯦꯉꯒ ꯑꯃꯨꯛꯀ ꯇꯨꯝꯕ ꯈꯣꯠꯄ ꯇꯧꯋꯗꯔꯥ ꯑꯩꯁꯨ
ꯃꯤꯀꯥꯞꯇ ꯁ ꯊꯣꯛ ꯊꯣꯛꯇ꯭ꯔꯦ ꯑꯩꯈꯣꯏꯗꯤ
ꯎꯝ
ꯊꯦꯡꯒ ꯇꯨꯞꯄꯅꯤ
ꯍꯥꯏꯗꯤ ꯑꯗꯨꯝ ꯍꯦꯛ ꯍꯦꯛ ꯀꯩꯅꯣ ꯂꯨꯀꯞ ꯊꯣꯛꯧꯕꯀꯣ ꯑꯗꯨꯒꯤꯀꯣ
ꯎꯝ
ꯑ ꯍꯒꯄꯅꯤ ꯊꯦꯡ ꯃꯅꯦ ꯍꯥꯏ ꯍ ꯊꯦꯡ ꯃꯅꯦ ꯍꯥꯏ ꯁꯚꯦꯟ ꯁꯕꯦꯟ ꯊꯔꯇꯤ ꯑꯗꯨ ꯋꯥꯔꯤꯁ ꯍꯒ ꯄ ꯂꯩꯅꯦ ꯂꯩꯌꯦꯦ ꯎꯝ
ꯑꯁ ꯑꯩꯈꯣꯏꯗꯤ ꯑꯗꯨꯗꯤ ꯉꯜꯂꯦ ꯑꯩꯈꯣꯏꯗꯤ ꯁꯤ ꯚꯦꯀꯦꯁꯟꯒꯨꯝꯕ ꯍꯣꯂꯤꯗꯦ ꯄꯤ ꯇꯤꯗꯤ ꯌꯨꯝꯗ ꯆꯠꯄ ꯃꯇꯝꯗ ꯑꯁ ꯄꯨꯡ ꯇꯔꯥ ꯑꯩꯈꯣꯏ ꯆꯤꯆꯦ ꯂꯣꯏꯅꯃꯛ ꯑꯩꯈꯣꯏꯒꯤ ꯁꯤꯁ ꯂꯣꯏꯅꯃꯛ ꯇꯨꯝꯕꯅꯤ ꯃꯔꯤ ꯃꯔꯤ ꯂꯣꯏ ꯂꯩꯌꯦꯕ ꯂꯣꯏꯅꯃꯛ ꯇꯨꯝꯕꯅꯤ ꯄꯨꯡ ꯇꯔꯥꯐꯥꯎ ꯇꯨꯝꯒꯅꯤ
ꯎꯝ ꯋꯥꯗꯤ ꯇꯨꯝꯕ ꯈꯪꯗꯅꯦ ꯅꯨꯡꯉꯥꯏꯇꯦ
ꯎꯝ ꯌꯨꯝ ꯆꯥꯠꯂꯗꯤ ꯑꯗꯨꯝ ꯇꯨꯝꯕ ꯐꯪꯉꯦ ꯑꯗꯨꯝ ꯅꯨꯡꯊꯤꯟ ꯀꯩꯀꯥꯁꯨ ꯆꯥꯅꯤꯡꯕ ꯀꯩꯀꯥ ꯊꯣꯡꯕ ꯀꯩꯀꯥ ꯐꯪꯉꯤꯅꯪ
ꯑꯥ ꯆꯥꯛ ꯁꯤꯒꯨꯝꯕꯁꯨ ꯅꯣꯏꯅ ꯊꯣꯡꯕ꯭ꯔꯥ
ꯍ
ꯆꯥꯛꯒꯨꯝꯁꯨ ꯅꯣꯏꯅ ꯊꯣꯡꯕ꯭ꯔꯥ
ꯆꯥꯛ ꯀꯨꯝꯅꯩ ꯊꯣꯡꯗꯨꯗ ꯑꯩꯈꯣꯏꯅ ꯆꯥꯛ ꯌꯦꯟꯁꯥꯡ ꯁꯦꯝꯕꯤꯗꯤ ꯃꯈꯣꯏꯅ ꯊꯣꯡꯉꯒ ꯄꯤꯁꯤꯂꯦ
ꯑꯣ ꯍ ꯃꯤ ꯆꯥꯝꯃꯒꯨꯝꯕꯁꯨ ꯁꯨꯗ꯭ꯔꯗꯤ ꯑꯃꯨꯛꯀ ꯆꯥꯛ ꯏꯟꯁꯥꯡꯗꯤ ꯍꯥꯎꯔꯝꯒꯅꯤꯗ
ꯑꯗꯨꯝ ꯍꯥꯎꯋꯦꯗꯧ ꯍꯣꯏ ꯆꯥꯛ ꯌꯦꯟꯁꯥꯡꯗꯤ
ꯃꯤ ꯇꯔꯥ ꯀꯨꯟꯗꯪ ꯂꯩꯔꯗꯤꯀꯣ
ꯎꯝ ꯑꯁ ꯑꯩꯈꯣꯏ ꯑꯦꯂꯚꯦꯟ ꯇꯨꯌꯦꯜꯞꯇ ꯂꯩꯕꯗꯤ ꯆꯥꯝꯃꯉꯥ ꯍꯦꯜꯂꯤꯕ ꯂꯩꯕꯗꯣ
ꯑꯝ
ꯅꯨꯄꯥ ꯅꯨꯄꯤ ꯍꯥꯏꯗꯤ ꯆꯥꯛ ꯌꯦꯟꯁꯥꯡ ꯆꯥꯃꯤꯟꯅꯕꯗꯣ ꯇꯧꯃꯤꯅ ꯑꯁ ꯏꯟꯁꯥꯡ ꯌꯥꯝ ꯍꯥꯎꯇꯕꯗꯣ
ꯎꯝ ꯑꯗꯨꯃꯥꯏ ꯄꯨꯂꯞ ꯂꯩꯕꯁꯦ ꯂꯩꯕꯕꯨꯗꯤ ꯅꯨꯡꯉꯥꯏꯕ ꯑꯗꯣ ꯆꯥꯛ ꯌꯦꯟꯁꯥꯡꯗꯤ ꯈꯔ ꯀꯩꯅꯣ ꯇꯧꯕ
ꯃꯤ ꯌꯥꯝꯕꯒꯤ ꯊꯣꯡꯕꯅꯤꯅ ꯃꯍꯤ ꯈꯛꯇ ꯊꯝꯃ ꯇꯥꯖꯕ ꯑꯗꯨꯝ ꯆꯞ ꯃꯥꯟꯅꯩꯌꯦ ꯀꯣꯕꯤ ꯄꯤꯕꯗꯤ ꯄꯤꯕꯗꯤ ꯈꯤꯈ꯭ꯔꯕꯅ ꯆꯥꯅꯤꯒ ꯀꯣꯕꯤ ꯑ ꯗꯥꯎꯗꯤ
ꯑꯗꯨꯅꯦ ꯃꯤ ꯌꯥꯝꯃꯤꯗꯤ ꯆꯥꯕꯁꯨ ꯑꯗꯨꯝ ꯆꯥꯕ ꯈꯛꯇ ꯑꯗꯨꯝ ꯆꯥꯕꯀꯣ ꯑꯗꯨꯅꯦ ꯑ
ꯑꯗꯨꯒ ꯀꯔꯤꯅꯣ ꯃꯈꯣꯏꯗꯣ ꯌꯦꯡꯕꯤꯌꯣ ꯊꯣꯡꯕ ꯅꯨꯃꯤꯠꯁꯨ ꯐꯖꯅ ꯊꯣꯡꯕ ꯄꯤꯗꯦ ꯑꯗꯨꯝ ꯃꯃꯤꯡ ꯈꯛꯇ ꯊꯣꯡꯉꯦ ꯑꯗꯨꯅꯤ
ꯑ ꯑꯗꯨꯅꯦ
ꯍ ꯄꯨꯟꯁꯤ ꯌ ꯍꯧꯁꯦ ꯑꯗꯨꯝ ꯂꯩꯔꯅꯤꯗꯣ
ꯎꯝ
ꯍꯧꯖꯤꯛꯐꯥꯎ꯫
ꯅꯨꯡꯉꯥꯏꯕꯅꯦꯗ ꯃꯥ ꯃꯥ꯫ ꯑꯅꯥꯝꯁꯨ ꯂ꯭ꯩꯌꯦ ꯑꯗꯨ ꯑꯣꯏꯔꯁꯨꯀꯣ꯫ ꯑꯗꯨꯝ ꯑꯌꯥꯝꯕꯅ ꯅꯨꯡꯉꯥꯏ ꯂꯩꯗꯤ ꯍꯣꯁꯇꯦꯜ ꯂꯩꯕꯁꯦ꯫
ꯅꯨꯡꯗꯤ ꯅꯨꯡꯉꯥꯏꯌꯦ ꯑꯗꯨꯝ ꯋꯥꯔꯤꯁꯤꯅꯕ ꯀꯔꯤꯀꯥ ꯏꯃꯥꯟꯕꯤ ꯃꯈꯣꯏꯕꯨ ꯋꯥꯔꯤ ꯁꯤꯟꯅꯔꯒ ꯅꯣꯛꯃꯤꯟꯅꯕ꯫ ꯂꯥꯡꯃꯤꯟꯅꯕ ꯑꯗꯨꯒꯨꯝꯗꯤ ꯌꯥꯝ ꯅꯨꯡꯉꯥꯏ꯫
ꯍꯣꯏ ꯑꯗꯨꯅꯤ꯫
ꯂꯣꯏꯁꯨ ꯑꯁ ꯋꯥꯔꯗꯦꯑꯅ ꯆꯩꯕ ꯄꯥꯅꯤꯁꯃꯦꯟꯒꯤ꯫ ꯄꯥꯛꯄꯤꯕ ꯃꯇꯝꯗꯗꯤ ꯁꯥꯎꯅꯤꯡꯕꯗꯤ꯫
ꯑꯗꯨꯅꯦ ꯆꯄ ꯃꯅꯩ ꯑꯩꯗꯨꯅꯦ꯫
ꯎꯝ꯫
ꯎꯝ꯫ ꯎꯝ
ꯑꯈꯣꯏ ꯍꯣꯁꯇꯦꯜ ꯂꯩ ꯃꯤꯁꯤꯡ ꯃꯤꯁꯤꯡ ꯇꯥꯟꯗꯤ ꯌꯥꯝ ꯇꯥꯟꯕꯅꯤ꯫
ꯑꯣ꯫
ꯊꯕꯛ ꯄꯥꯛꯀꯧꯗ꯭ꯔꯤꯉꯥ꯫
ꯍꯣꯏ ꯃꯤꯁꯨ ꯃꯥꯟꯅꯗꯕꯅꯦ ꯑꯃꯅ ꯇꯣꯡꯉꯟꯥꯟꯕ ꯑꯃꯅ ꯇꯣꯡꯉꯟꯥꯟꯕꯀꯣ꯫
ꯍꯣꯏ ꯃꯤ ꯃꯤꯒ꯫ ꯇꯣꯉꯥꯟ ꯇꯣꯉꯥꯟꯕ ꯂꯩꯕꯅꯤꯅ ꯑꯩꯈꯣꯏ ꯋꯥꯈꯜꯒꯁꯨ ꯃꯥꯟꯅꯗ꯭ꯔꯦ ꯃꯈꯣꯏꯒ꯫
ꯑꯗꯨꯃꯥꯏ ꯇꯧꯒꯅꯨ꯫
ꯈꯪꯗꯦꯗ꯫
ꯉꯥꯏꯈꯣ ꯄꯥꯏꯌꯨ ꯉꯥꯏꯈꯣ꯫ ꯎꯝ꯫ ꯊ ꯊꯧꯚꯥꯏ ꯐꯂ ꯊꯥꯎ